ꯍꯧꯖꯤꯛꯀꯤ ꯍꯧꯖꯤꯛꯀꯤꯗꯣ ꯀꯃꯥꯏꯅ ꯇꯧꯕꯅꯣꯕ
ꯅꯪ ꯅꯪꯉꯣꯟꯗ ꯅꯦꯠꯋꯥꯥꯛ ꯊꯤꯕ꯭ꯔꯥ
ꯑꯗꯨꯔ ꯅꯪ ꯑꯃꯗꯤ ꯃꯥꯡꯉꯅꯤ ꯑꯗꯨꯗꯤ
ꯍ ꯅꯈꯣꯟ ꯐꯖꯅ ꯇꯥꯗꯕꯀꯣ ꯑꯗꯨꯒꯤ ꯗꯤꯁꯀꯅꯦꯛ ꯑꯣꯏꯔꯦ
ꯑꯣ
ꯁ ꯑꯗꯨ ꯋꯥꯔꯤ ꯇꯧꯔꯁꯦ ꯅꯪ ꯋꯥꯔꯤ ꯍꯥꯏꯔꯣꯅꯦ
ꯑꯁ ꯑꯋꯥꯡꯕꯤ ꯅꯨꯄꯤꯒꯤꯁꯦ ꯑ ꯇꯇꯩꯃꯁꯨ ꯑꯗꯨꯝ ꯋꯥꯡꯉꯦꯕ ꯍꯧꯖꯤꯛꯁꯦ ꯁꯛꯄꯗꯤ ꯌꯥꯝ ꯀꯥꯞꯄꯗꯤ ꯅꯠꯇꯦ
ꯑꯩꯗꯤ ꯃꯁꯛꯄꯨꯗꯤ ꯈꯪꯗꯦ ꯐꯖꯅꯤ ꯈꯪꯗꯦ ꯑꯗꯨꯝ ꯎꯕꯒꯨꯝ ꯈꯪꯕꯒꯨꯝꯗꯤ ꯇꯧꯋꯦ
ꯑꯩꯒꯤꯗꯣ
ꯅꯣꯏ ꯅꯣꯏꯒꯤꯗꯣ
ꯀꯃꯥꯏꯅ ꯈꯪꯕꯅꯣ ꯑꯩꯒ ꯆꯥꯃꯤꯟꯅꯕꯗ ꯎ꯭ꯔꯕ
ꯑꯗꯨ ꯅꯠꯇꯦ ꯑꯩꯈꯣꯏ ꯀꯩꯅꯣ ꯇꯃꯦꯡꯂꯣꯡꯗꯁꯨ ꯃꯥ ꯁ꯭ꯀꯨꯜ ꯀꯥꯕ ꯃꯥꯜꯂꯦ ꯅꯠꯇ꯭ꯔꯣ
ꯃꯥꯅꯤ ꯃꯥꯅꯤ ꯅꯥꯏꯗꯃꯁꯀꯣꯜ ꯂ ꯗ ꯃꯣꯏꯒꯤ ꯃꯣꯏꯅ ꯌꯨꯝ ꯍꯜꯂꯛꯄꯒꯨꯝꯕꯗ ꯎꯔꯝꯃꯤ
ꯑꯩꯈꯣꯏ ꯑꯩꯈꯣꯏ ꯁ꯭ꯀꯨꯜꯗꯨꯁꯨ ꯃꯣꯏ ꯃꯃꯥꯗꯣ ꯑꯩꯈꯣꯏ ꯑꯉꯥꯡ ꯑꯣꯏꯔꯤꯉꯩꯗꯀꯣ
ꯑꯥ
ꯑꯣꯖꯥ ꯃꯇꯝ ꯈꯔꯒꯤ ꯑꯣꯏꯔꯝꯃꯦꯕ
ꯎꯝ
ꯑꯗꯨꯒꯤꯔꯥ ꯑꯩ ꯈꯪꯕꯗꯤ ꯈꯪꯗꯦꯗ ꯑꯗꯨ ꯅꯉꯣꯟꯗꯒꯤ ꯋꯥꯡꯕ꯭ꯔꯥ ꯅꯪꯉꯣꯟꯗꯒꯤ ꯈꯔ ꯅꯦꯝꯕ꯭ꯔꯥ
ꯅꯦꯗ ꯈꯔꯗꯤ ꯅꯦꯝꯃꯤꯗ ꯑꯗꯨꯝ ꯑꯗꯨ ꯆꯞ ꯃꯥꯟꯅꯔꯦꯗ
ꯅꯪꯉꯣꯟꯗꯒꯤ ꯅꯦꯝ꯭ꯔꯗꯤ ꯋꯥꯡꯕ ꯅꯠꯇꯦꯅꯦ ꯅꯪ ꯅꯪ ꯁꯨ ꯌꯥꯝ ꯋꯥꯡꯕ ꯅꯠꯇꯦꯕ
ꯌꯥꯔ ꯅ ꯅꯪꯣꯟꯗꯒꯗꯤ ꯑꯦꯈ꯭ꯔꯗꯤꯍꯂꯅꯤꯗ ꯇꯥꯎ
ꯑꯦꯁ ꯑꯩꯅ ꯈꯔ ꯋꯥꯡꯉꯝꯃꯅꯤ ꯅꯉꯣꯟꯗꯒꯤꯗꯤ ꯅꯪ ꯐꯥꯏꯚ ꯀꯤꯌꯥꯔꯥ
ꯎ
ꯑꯁꯦꯡꯕꯗꯣ ꯍꯥꯏꯔꯅꯦ ꯅꯪ ꯐꯥꯏꯚ ꯁꯤꯛꯁ ꯈꯔꯥ ꯑꯩ ꯐꯥꯏꯚ ꯁꯤ ꯈꯔ ꯍꯦꯜꯂꯦꯕ ꯁꯖꯕ꯭ꯔꯥ
ꯅꯪꯕ꯭ꯔꯣ ꯑ ꯑꯗꯨꯝ ꯇꯧꯔꯛꯏꯗ
ꯍꯧꯖꯤꯛ ꯍꯧꯖꯤꯛꯇꯤ ꯇꯥꯔꯕꯣ ꯇꯥꯔꯕꯣ ꯎꯝ
ꯆꯂꯣ
ꯇꯥꯔꯕ꯭ꯔꯣ ꯚ ꯇꯥꯞ꯭ꯔꯣ ꯇꯥꯕ꯭ꯔꯣ ꯅꯀꯣꯟ ꯇꯥꯗ꯭ꯔꯅꯦ ꯍꯧꯖꯤꯛꯗꯤ ꯇꯥꯕ꯭ꯔꯣ ꯇꯧꯕꯤꯦ ꯇꯥꯕ꯭ꯔꯣ ꯑꯕꯣ
ꯇꯥꯕ꯭ꯔꯣ ꯏꯇꯥꯎ
ꯑꯣ ꯍꯧꯖꯤꯛ ꯇꯤ ꯇꯥꯔꯦ
ꯐꯖꯅ ꯇꯥꯕ꯭ꯔꯣ
ꯍꯣꯏ ꯑꯁ ꯀꯩꯒꯤꯅꯣ ꯅꯦꯠꯋꯥꯛꯅ ꯑꯣꯏꯔꯝꯒꯅꯤ ꯅꯦꯠꯋꯥꯛꯅ ꯑꯣꯏꯔꯝꯒꯅꯦꯕ
ꯑꯃꯨꯛ ꯇꯥꯗ꯭ꯔꯕ
ꯑꯩꯗꯤ ꯇꯥꯔꯦ ꯅꯪ ꯇꯥꯗꯕ꯭ꯔꯣ
ꯇꯥꯏꯌꯦ ꯇꯥꯏꯌꯦ
ꯇꯥꯔꯦꯕ
ꯎꯝ ꯇꯥꯔꯦ ꯑꯁ ꯕꯤꯔꯥꯅꯤꯍꯦ ꯑꯈꯣꯏꯁꯦ
ꯅꯦꯠꯋꯥꯛ ꯅꯦꯠꯋꯥꯛꯁꯦ ꯈꯔ ꯊꯤꯕ ꯑꯣꯏꯔꯝꯒꯅꯤ
ꯎꯝ ꯑꯗꯨ ꯑꯣꯏꯔꯝꯅꯤ
ꯑꯩꯒꯤ ꯅꯦꯠꯋꯥꯛ ꯎꯝ
ꯎꯝ ꯔꯣꯅꯥꯜꯗꯣ ꯐꯦꯟꯁ ꯈꯔ ꯃꯩ ꯊꯥꯕꯒꯨꯝꯕ ꯇꯧꯕꯖꯥꯔꯥ ꯃꯩ ꯍꯧꯕꯒꯤ ꯑꯁ ꯃꯩ ꯍꯧꯅ ꯁꯥꯎꯕꯒꯤ ꯇꯧꯋ ꯀꯥꯟꯁꯤ ꯂꯣꯏ ꯊꯨꯒꯥꯏꯔꯕꯅ ꯈꯜꯂꯨꯔꯦ ꯑꯩꯗꯤ
ꯋꯥꯈꯜꯁꯦ ꯑꯥ ꯌꯧꯔꯨꯔꯦꯅꯦ
ꯔꯣꯅꯥꯜꯗꯣ ꯐꯦꯟꯁ ꯃꯤꯁꯤ ꯐꯦꯟꯁꯅ ꯈꯔ ꯇꯣꯛꯁꯤꯛ ꯇꯧꯑꯦꯗ
ꯈꯪꯒ꯭ꯔꯦꯗ ꯑꯗꯨꯒꯤ ꯋꯥꯗꯤ ꯑꯩꯗꯤ ꯑꯅꯤꯃꯛꯁꯨ ꯅꯠꯇꯕꯅꯤꯅꯀꯣ
ꯑꯁ ꯑꯩꯁꯨ ꯑꯅꯤꯃꯛꯁꯦ ꯇꯣꯛꯈ꯭ꯔꯒꯦ
ꯑꯁ
ꯑꯩꯗꯤ ꯍꯂꯥꯟꯗ ꯑꯣꯏꯅ ꯂꯦꯞꯄꯒꯦ ꯍꯂꯥꯟꯁꯦ ꯃꯤ ꯌꯥꯝ ꯐꯩꯅꯦ
ꯑꯁ ꯌꯥꯝ ꯐꯩ ꯃꯥ
ꯃꯥꯗꯤ ꯌꯥꯝ ꯀꯩꯅꯣꯁꯨ ꯇꯧꯗꯦ ꯃꯥꯗꯤ ꯒꯨꯕꯤ ꯃꯥꯗꯤ ꯑꯗꯨꯝ ꯅꯨꯡꯉꯥꯏꯕ ꯍꯩꯕ ꯍꯥꯏꯇꯥꯔꯦꯅꯦ
ꯍꯣꯏ
ꯑꯗꯨꯝ ꯅꯨꯡꯉꯥꯏꯔꯒ ꯂꯩꯌꯦꯅꯦ ꯃꯥꯗꯤ ꯏꯟꯇꯔꯕꯤꯌꯨ ꯇꯧꯕꯗꯁꯨ ꯋꯥ ꯈꯨꯈꯨꯝꯗꯣ ꯑꯩꯅꯤ ꯁꯤꯅꯤ ꯒꯨꯝꯃꯥꯏꯅ ꯔꯣꯅꯥꯜꯗꯣꯒꯨꯝꯅꯁꯨ ꯍꯥꯏꯗꯦ
ꯎꯝ
ꯃꯥꯗꯤ ꯌꯥꯝ ꯑꯗꯨꯝ ꯅꯣꯛꯑꯒ ꯑꯁ ꯊꯥꯖꯗꯅꯦ ꯑꯩ ꯉꯝꯕꯗꯣ ꯀꯥꯏꯅ ꯑꯗꯨꯃꯥꯏꯅ ꯍꯥꯏꯌꯦꯕ ꯉꯝꯒꯗꯕꯁꯨ ꯃꯥꯟꯗꯦꯗ ꯒꯨꯝꯕꯁꯨ ꯍꯥꯏꯌꯦꯕ ꯃꯥꯒꯤ ꯈꯨꯒꯥꯡꯗꯣ
ꯇ꯭ꯔꯣꯜ ꯇꯧꯔꯁꯨ ꯃꯥꯗꯤ ꯅꯣꯛꯑꯒ ꯂꯩꯅꯦ
ꯑꯥ ꯑꯗꯨꯃꯥꯏꯅ ꯇꯧꯕꯅꯦꯕ ꯃꯥꯗꯤ ꯑꯁ ꯌꯥꯝ ꯐꯕ ꯑꯉꯥꯡꯅꯤ ꯆꯥꯎꯗꯤ ꯆꯥꯎꯕ ꯀꯣ ꯀꯣꯂꯤꯐꯥꯏꯒꯨꯝꯕꯗꯗꯤ ꯃꯥꯕꯨ ꯉꯝꯒꯗꯕ ꯂꯩꯇꯦꯕ
ꯑꯗꯨꯅꯤ ꯑꯁ ꯀꯥꯡꯁꯦ ꯌꯥꯝꯃꯤꯍꯦ
ꯑꯁ ꯅꯣꯏꯒꯤꯗꯣ ꯌꯥꯗꯦ ꯑꯩ ꯂꯩꯔꯝꯕꯗꯣ ꯀꯥꯡ ꯈꯨꯨꯌꯥꯝꯗꯨꯒ ꯀꯃꯥꯏꯅ ꯇꯧꯔ ꯍꯤꯡꯉꯤꯅꯣ ꯅꯣꯏꯕꯣ
ꯑꯁ ꯈꯪꯗ꯭ꯔꯦ ꯀꯥꯡꯁꯨ ꯆꯥꯕ ꯑꯈꯣꯏꯁꯨ ꯆꯥꯕ ꯀꯥꯡꯅꯁꯨ ꯆꯥꯕ ꯑꯈꯣꯏꯅ ꯀꯥꯡꯕꯨꯁꯨ ꯆꯥꯕ
ꯀꯥꯡꯉꯧ ꯆꯥꯕ꯭ꯔ ꯀꯩꯅꯣ ꯀꯃꯥꯏꯅ ꯆꯥꯒꯦ
ꯀꯥꯡꯁꯣꯏꯖꯨ ꯆꯥꯏ ꯀꯥꯡꯉꯧꯁꯨ ꯆꯥꯏ ꯏꯔꯣꯟꯕꯁꯨ
ꯏꯔꯣꯟꯕꯗꯤ ꯍꯥꯎꯔꯝꯅꯤꯗ꯫ ꯑꯃꯦꯠꯄꯗꯣ ꯏꯔꯣꯟꯕꯃꯛ ꯅꯠꯇ꯭ꯔꯁꯨ ꯑꯃꯦꯠꯄꯗꯣ ꯑꯁ ꯍꯥꯎꯅꯤꯍꯦ꯫
ꯃꯤꯒꯤ
ꯏꯒꯤ ꯃꯅꯝ ꯅꯝꯇꯛ ꯇꯧꯔꯒ ꯀꯣ
ꯍꯣꯏ
ꯌꯥꯅꯤ ꯌꯥꯅꯤ
ꯑꯁ ꯅ ꯅꯣꯡ ꯆꯨꯔꯗꯤ ꯑꯁ ꯀꯥꯡꯁꯨ ꯌꯥꯝꯃꯤꯅꯦ꯫ ꯈꯔ ꯐꯒꯗ꯭ꯔꯅ ꯈꯟꯕ ꯅꯣꯡꯆꯨꯔꯗꯤ꯫
ꯑꯈꯣꯏꯗꯗꯤ ꯅꯣꯡꯆꯨꯗꯦ ꯌꯥꯝꯗꯦꯅꯦ ꯑꯗꯣ ꯅꯣꯏꯒꯤꯗꯤ ꯀꯥꯗꯣ ꯈꯔ ꯋꯥꯡꯕ ꯑꯣꯏꯕꯤ ꯑꯣꯏꯔꯝꯅꯤ ꯃꯊꯛꯇ ꯀꯥꯔꯒ ꯂꯣꯠꯄꯒꯤ꯫ ꯇꯧꯕ ꯑꯣꯏꯔꯝꯅꯤ꯫
ꯅꯣ ꯅꯣꯡꯁꯦ ꯆꯨꯔꯗꯤ ꯑꯗꯨꯝ ꯌꯥꯝꯁꯤꯜꯂꯛꯄ꯫
ꯑꯥ ꯑꯗꯨ ꯑꯣꯏꯔꯝꯕ ꯌꯥꯏ
ꯑꯣꯄꯣꯖꯤꯠ ꯑꯣꯏꯗꯗꯤ
ꯑꯥ ꯈꯪꯗ꯭ꯔꯦꯗ ꯏꯇꯥꯎ ꯑꯩꯈꯣꯏ ꯇꯧꯔꯤꯁꯦ꯫
ꯈꯪꯗ꯭ꯔꯦ
ꯅꯪ ꯑꯁꯤꯗ ꯂꯩꯕꯁꯦ ꯑ ꯀꯩꯅꯣ ꯍꯞꯇꯥ ꯀꯌꯥꯗꯤ ꯁꯨꯔꯦ꯫ ꯅꯍꯥꯟ ꯑꯩꯈꯣꯏ ꯆꯥꯛ ꯆꯥꯃꯤꯟꯅꯕꯗꯣ ꯅꯣꯈꯣꯏꯗ꯫
ꯑꯣꯏ
ꯑꯗꯨꯗ ꯊꯤꯕꯥꯛ ꯇꯧꯕꯗꯣ꯫
ꯎꯝ
ꯑꯗꯨꯅ ꯑꯍꯥꯟꯕ ꯑꯣꯏꯗ꯭ꯔꯣ
ꯍꯥꯏꯗꯤ ꯑꯁꯤꯗ ꯂꯩꯕ ꯍꯥꯏꯗꯤ
ꯁꯤꯖꯦ ꯏꯕꯅꯤ ꯇꯧꯔꯤꯖꯦ
ꯑꯣ ꯍ ꯑꯗꯨꯅꯣ ꯑꯍꯥꯟꯕ ꯑꯣꯏꯗꯣꯏꯅꯦ꯫
ꯑꯁ ꯑꯗꯨꯗꯤ ꯅꯪꯉꯣꯟꯗꯒꯤ ꯑꯩ ꯑꯩꯅ ꯑꯃꯨꯛ ꯍꯦꯟꯖꯤꯟꯈ꯭ꯔꯦꯅꯦ꯫
ꯑꯗꯨꯅꯦ ꯑꯗꯨꯒꯤ ꯑꯩ
ꯑꯩꯗꯤ ꯅꯍꯥꯟꯗꯩ ꯑꯥ ꯅꯍꯥꯟꯗꯩ ꯑꯩꯗꯤ ꯂꯣꯏꯁꯤꯟꯒ꯭ꯔꯦꯕ꯫
ꯍꯣꯏ ꯑꯩ ꯌꯥꯝ ꯉꯥꯛꯅꯦꯕ ꯅꯨꯡꯁꯦ ꯑ ꯅꯪ ꯇꯧꯔꯤꯁꯦ ꯑꯗꯨ ꯌꯥ ꯌꯥꯕꯖꯥꯠꯅꯤ ꯍꯦ꯫ ꯀꯥꯏꯅꯀꯣ
ꯑꯗꯒꯤ ꯈꯔꯗꯤ ꯐꯪꯗꯤ ꯐꯪꯕ ꯇꯥꯔꯦꯅ ꯍꯣꯠꯅꯕ ꯀꯟꯕꯅꯤꯅ꯫
ꯑꯁ ꯅꯣꯏꯗ ꯍꯩꯅꯧ ꯍꯩꯅꯧꯗꯣ ꯀꯩꯅꯣ ꯇꯥꯎꯕ ꯃꯨꯜꯂꯕꯣ꯫
ꯈꯪꯗꯦꯗ ꯑꯩ ꯌꯥꯝ꯫ ꯊꯣꯛꯇꯦꯗ ꯑꯗꯨꯗ ꯑꯩ ꯃꯨꯜꯂꯝꯕꯁꯨ ꯌꯥꯏ꯫
ꯁꯟꯗꯦꯗ ꯑꯃꯨꯛ ꯇꯤꯅ ꯇꯤꯟꯅꯒꯗ꯭ꯔꯣꯊꯣꯏꯕꯗ꯫
ꯈꯪꯗꯦ ꯃꯥ ꯑꯦꯛꯖꯥꯝ ꯂꯣꯏ ꯂꯣꯏꯔꯗꯤ ꯇꯤꯟꯅꯕ ꯌꯥꯏꯅ꯫
ꯐ꯭ꯔꯥꯗꯩ ꯂꯣꯏꯔꯅꯤꯃ꯫
ꯀꯩꯗꯧ ꯀꯩꯗꯧꯉꯩꯗ ꯂꯣꯏꯗꯕ
ꯐ꯭ꯔꯥꯏꯗꯦ ꯐ꯭ꯔꯥꯏꯗꯦ
ꯑꯆꯥ ꯏꯔꯥꯏꯗ ꯏꯔꯥꯏꯗ ꯂꯣꯏꯗꯣꯏꯕ ꯍꯟꯗꯛꯀꯤ ꯏꯔꯥꯏꯁꯤꯗ ꯑꯠꯆ꯫
ꯁꯥꯗ
ꯑꯗꯨꯅ ꯊꯪꯖꯗ
ꯎꯝ ꯑꯗꯨ ꯑꯣꯏꯔꯗꯤ ꯁꯟꯗꯦꯗ ꯅꯪ ꯂꯥꯛꯇ ꯂꯥꯛꯀꯅꯤ ꯍꯥꯏꯔꯗꯤ ꯄꯨꯔꯛꯑꯣꯗꯅ꯫
ꯑ ꯌꯦꯡꯕ ꯇꯥꯔꯦ ꯍꯥꯏ
ꯑꯃꯅꯤ ꯃꯨꯟꯕ ꯄꯨꯔꯛꯑꯣ
ꯈꯁ
ꯑ
ꯍꯣꯏꯗ ꯍꯣꯏꯗ ꯌꯦꯡꯒꯦ ꯌꯦꯡꯒꯦ ꯑꯝꯇ ꯌꯦꯡꯊꯣꯛꯀꯦ
ꯑꯗꯨꯅꯤ
ꯑꯗꯣ ꯁꯟꯗꯦꯁꯦ ꯀꯩ ꯅꯨꯃꯤꯠ ꯇꯥꯒꯦ꯫
ꯁꯟꯗꯦ
ꯇꯔꯤꯛ ꯀꯌꯥ ꯇꯥꯒꯦ ꯇꯥꯔꯤꯛ ꯀꯌꯥ
ꯇꯥꯡ ꯅꯤꯊꯣꯏ
ꯑꯣ ꯑꯠꯆꯥ ꯇꯥꯡ ꯅꯤꯊꯣꯏ ꯑꯣꯏꯔꯕ ꯑꯣꯏꯔꯦ
ꯇ꯭ꯔꯥꯅꯤꯊꯣꯏ ꯍꯥ
ꯑꯗꯨ ꯑꯣꯏꯔꯗꯤ ꯇꯔꯥꯅꯤꯊꯣꯏꯗꯗꯤ ꯕꯣꯜ ꯂꯩꯇꯦꯗꯅ
ꯂꯩꯇꯕ ꯃꯥꯜꯂꯦ ꯍꯣꯏ
ꯑꯗꯨ ꯑꯣꯏꯔꯕꯨꯗꯤ ꯇꯔꯥꯅꯤꯊꯣꯏꯁꯦ ꯎ‌ꯝ ꯑꯁ ꯈꯪꯗꯦꯅꯦ ꯑꯩꯁꯨ ꯒꯤꯌ꯭ꯥꯟ ꯇꯥꯗ꯭ꯔꯦꯅꯦꯍꯦ ꯇꯧꯔꯤꯁꯦ
ꯅꯣꯏꯁꯨ ꯍꯧꯖꯤꯛ ꯅꯣꯡ ꯆꯨꯕ꯭ꯔꯥ
ꯅꯣꯡꯕꯨꯗꯤ ꯆꯨꯋꯦ ꯍꯣꯏ ꯌꯥꯝ ꯀꯟꯕ ꯑꯣꯏꯗꯤ ꯑꯣꯏꯗꯦ
ꯅꯣꯡꯁꯦ ꯆꯨꯔꯗꯤ ꯈꯔꯗꯤ ꯏꯪꯉꯤ ꯀꯣ
ꯑꯥ ꯅꯣꯏꯒꯤꯗꯤ ꯀꯃꯥꯏꯅ ꯇꯧꯒꯦ
ꯑꯁ ꯑꯁ ꯑꯩꯈꯣꯏꯁꯨ ꯈꯔ ꯈꯔ ꯀꯟꯅꯗꯤ ꯅꯠꯇꯦꯗ ꯈꯔ ꯈꯔ ꯆꯨꯋ‌ꯦ
ꯀꯩꯅꯣꯗꯣ ꯆꯨꯝꯊꯤꯕꯗꯣ ꯍꯌꯦꯡ ꯑꯦꯛꯖꯥꯝ ꯂꯩ ꯍꯥꯏꯔꯣ
ꯍꯣꯏ
ꯑꯥ ꯑꯗꯨ ꯅꯠꯇ꯭ꯔꯗꯤ ꯃꯥꯕꯨꯁꯨ ꯇꯧꯈꯥꯏꯒꯦ ꯇꯧꯕ
ꯉꯁꯥꯏꯗꯣ ꯃꯥ ꯑꯁ ꯑꯩꯈꯣꯏꯗ ꯂꯥꯛꯑꯒ ꯎꯜ ꯇꯧꯔꯒ ꯆꯠꯈꯤꯕ ꯋꯥꯅꯤꯗ ꯃꯦꯁꯤ ꯒꫭꯜ ꯆꯟꯕꯗꯒꯤ
ꯑꯥ ꯃꯥꯁꯨ ꯃꯤꯁꯤꯔꯣ
ꯃꯦꯁꯤꯅꯦ ꯃꯥ
ꯑ ꯃꯦꯁꯤꯒꯤꯁꯤ ꯌꯥꯝꯃꯜꯂꯦꯗ ꯑꯩꯁꯨ ꯃꯤꯁꯤ ꯑꯣꯏꯅꯤꯡꯉꯛꯇ꯭ꯔꯦꯗꯥ
ꯑꯁ ꯃꯦꯁꯁꯤ ꯑꯣꯏꯔꯨꯅꯣ ꯃꯤꯁꯤ ꯊꯤꯕꯅꯦ ꯔ‌ꯦꯐꯔꯤꯒ ꯃꯣꯏ ꯐꯤꯐꯥꯒ ꯀꯩꯅꯣ ꯇꯧꯔꯤꯗꯨꯗꯤ ꯅꯪꯁꯨ ꯑꯗꯨꯝ ꯌꯦꯡꯕꯗ ꯈꯪꯉꯦꯗꯅ
ꯑꯥ
ꯃꯤꯁꯤ ꯇꯧꯔꯅꯨ ꯅꯣꯏ ꯅꯣꯔꯋꯦꯒ ꯑꯥꯔꯖꯦꯟꯇꯤꯅꯥ ꯇꯧꯔꯗꯤ ꯅꯣꯏꯁꯨ ꯈꯪꯉꯅꯤ ꯌꯦꯡꯉꯣ ꯔꯦꯐꯔꯤꯗꯣꯀꯣ
ꯎꯝ ꯑ
ꯅꯪ ꯅꯣꯔꯋꯦꯒ ꯏꯪꯂꯦꯟ ꯍꯦꯛ ꯏꯪꯂꯦꯟꯕꯨ ꯅꯣꯔꯋꯦ ꯉꯝꯔꯒ ꯑꯗꯨꯒ ꯑꯥꯔꯖꯦꯟꯇꯤꯅꯥꯁꯦ ꯉꯝꯃꯦ ꯍꯥꯏꯔꯁꯤꯅ ꯑꯗꯨꯒ ꯁꯤꯃꯤꯗ ꯃꯣꯏꯅꯤ ꯀꯩꯅꯣ ꯇꯧꯔꯒꯗꯤ ꯌꯦꯡꯉꯨꯀꯣ ꯅꯣꯔꯋꯦꯒ ꯑꯔꯖꯟꯇꯤꯅ ꯇꯔꯗꯤ ꯔꯤꯐ꯭ꯔꯤꯗꯣ ꯌꯦꯡꯉꯣ ꯅꯣꯏꯁꯨ ꯈꯪꯒꯅꯤ
ꯑ ꯍꯣꯏ ꯔꯦꯐ꯭ꯔꯤꯗꫭ ꯀꯩꯅꯣ ꯇꯧꯕꯒꯤ ꯑꯣꯏꯅꯗꯤ ꯍꯣꯏ ꯌꯥꯔꯔꯣꯏ ꯑꯃꯗꯤ ꯆꯥꯗꯤ ꯆꯥꯕ ꯅꯠꯇ꯭ꯔꯣ ꯉꯁꯤ ꯌꯦꯜꯂꯣ ꯑꯃꯗꯤ ꯑꯔꯖꯦꯟꯇꯤꯅꯁꯨ
ꯈꯪꯗꯦ ꯑꯁ ꯉꯁꯥꯏ ꯒꯣꯜ ꯏꯁꯇꯥꯁꯨ ꯑꯗꯨꯃꯥꯏ
ꯉꯁꯤ ꯀꯌꯥꯔꯥ ꯄꯤꯕꯗꯣ ꯌꯦꯜꯂꯣ ꯃꯔꯤꯔꯥ ꯃꯉꯥꯔꯥ ꯄꯤꯕꯅꯤꯅꯦ ꯉꯁꯤꯁꯦ
ꯑꯗꯨꯅꯦ ꯑꯗꯨꯒ ꯕꯦꯟꯁꯗ ꯂꯩꯕꯒ
ꯎꯝ ꯕꯦꯟꯁꯇ ꯂꯩꯕ ꯍꯦꯗ ꯀꯣꯆꯀꯤ ꯏꯁ ꯀꯔꯤꯅꯣ ꯃꯣꯏ ꯇꯧꯔꯤꯁꯤꯕꯣ
ꯈꯪꯗ꯭ꯔꯦ